ꯍꯜꯂꯣ ꯇꯥꯔꯦ ꯀꯩꯗꯧꯔꯝꯃꯤꯅꯣ
ꯀꯦꯝ ꯇꯧꯗꯦ ꯍꯤꯞꯄꯤ
ꯂꯥꯏꯔꯤꯛꯀ ꯄꯥꯗ꯭ꯔꯕꯨ
ꯄꯥꯔꯝꯃꯤꯅꯦ
ꯀꯩ ꯄꯥꯔꯤꯕ
ꯍꯥꯐ ꯏꯌꯥꯔꯤꯒꯤ ꯑꯦꯛꯖꯥꯝ ꯏꯝꯄꯣꯔꯇꯦꯟ ꯄꯤꯔꯛꯄꯗꯣ ꯄꯥꯏ
ꯀꯩ ꯁꯕꯖꯦꯛ
ꯁꯥꯏꯟꯁꯀꯤ ꯍꯥꯟꯅꯒꯤ ꯉꯥꯛꯇ
ꯎꯝ ꯆꯥꯗꯤ ꯊꯛꯑꯕꯣ
ꯆꯥ ꯊꯛꯑꯦ ꯅꯪꯗꯤ
ꯊꯛꯑꯦ ꯆꯥꯒ ꯀꯩꯒ ꯊꯛꯏꯕ
ꯆꯥꯒ ꯇꯟꯒ
ꯑꯌꯨꯛꯇ ꯇꯟ ꯆꯥꯏꯕ
ꯍꯣꯏ ꯊꯥꯎ ꯌꯥꯕ ꯊꯥꯎ ꯌꯥꯎꯕ ꯆꯔꯦ ꯑꯩꯈꯣꯏ
ꯎꯝ
ꯅꯣꯏ ꯆꯥꯛ ꯊꯣꯡꯗꯔ꯭ꯤꯕꯣ
ꯊꯣꯡꯗ꯭ꯔꯤ
ꯀꯩꯖꯥꯡ ꯊꯣꯡꯗꯣꯏꯕ
ꯈꯪꯗꯦ ꯏꯔꯣꯟꯕ ꯊꯣꯡꯕ ꯌꯥꯏ ꯈꯔ ꯋꯥꯠꯂꯤ ꯊꯣꯡꯗꯨꯕ
ꯎꯝ
ꯀꯩ ꯏꯟꯖꯥꯡ ꯆꯥꯅꯤꯡꯒꯦ ꯅꯪ
ꯑꯩꯗꯤ ꯌꯦꯟ ꯆꯝꯊꯣꯡ ꯆꯥꯅꯤꯡꯉꯤ
ꯋꯥ
ꯂꯩꯕꯤꯒꯦ ꯍꯥꯏꯔꯣ ꯅꯪ
ꯌꯦꯟ ꯂꯩꯔꯛ ꯑꯣ ꯊꯣꯡꯖꯤ
ꯅꯣꯏ ꯅꯪꯅ ꯍꯦꯟꯅ ꯑꯩꯉꯣꯟꯗꯩꯩ ꯄꯩꯁꯥ ꯄꯥꯏꯕꯅꯤꯅ ꯅꯪꯅ ꯑꯣꯏ ꯊꯥꯔꯛꯑꯣ
ꯍꯣꯏ ꯍꯣꯏ ꯑꯗꯨꯒ ꯅꯪ ꯂꯩꯔꯒ ꯄꯨꯔꯛꯑꯣ
ꯎꯝ
ꯌꯦꯟ ꯆꯝꯊꯣꯡ ꯆꯅꯤꯡꯉꯦꯕ
ꯎꯝ
ꯊꯥꯎ ꯉꯔꯒ ꯊꯣꯡꯕꯗꯣ ꯅꯠꯇꯕ
ꯅꯠꯇꯦ ꯆꯝꯊꯣꯡ ꯑꯩ ꯑꯃꯨꯛꯐꯥꯎ ꯆꯥꯗ꯭ꯔꯤ
ꯌꯦꯟ ꯁꯨꯞꯀꯤ ꯇꯥꯏꯞꯇ ꯇꯧꯗꯣꯏꯅꯦ
ꯍꯥꯎꯕꯔꯥ
ꯍꯥꯎꯕꯅꯤ ꯑꯩꯗꯤ ꯀꯪꯅ ꯉꯧꯕꯗꯣ ꯑꯣꯏꯅ ꯆꯥꯅꯤꯡꯏ
ꯀꯪꯅ ꯉꯧꯕꯥ ꯌꯦꯟ ꯂꯩꯔꯒ ꯊꯨꯝ ꯊꯥꯎ ꯍꯥꯞꯆꯤꯜꯂꯒ ꯉꯧꯕꯗꯣ
ꯍꯣꯏ ꯇꯤꯜꯍꯧ ꯆꯅꯝ ꯇꯧꯔꯒ ꯉꯧꯕꯗꯣ ꯃꯍꯤ ꯌꯥꯎꯗꯕꯤꯗ
ꯅꯪ ꯎꯗꯤ ꯊꯣꯡꯕ ꯍꯩꯕ꯭ꯔꯣ
ꯎꯇꯤ ꯊꯣꯛꯕ ꯍꯩ
ꯀꯩꯀꯩ ꯍꯥꯞ ꯀꯩꯀꯩ ꯍꯥꯞꯇꯣꯏꯅꯣꯕ
ꯆꯦꯡꯒ ꯍꯋꯥꯏꯒ ꯃꯅꯥ ꯃꯁꯤꯡ ꯃꯔꯣꯏꯒꯗ ꯀꯥꯝꯈ꯭ꯔꯅꯤꯗꯅ
ꯎꯝ
ꯀꯨꯀꯔꯗ ꯍꯥꯟꯅ ꯑꯗꯨꯗꯨꯒ ꯑꯁ ꯁꯣꯛ ꯇꯧꯔꯒ ꯍꯩꯖꯟꯗꯣꯏꯕ ꯑꯗꯨꯒ ꯁꯧꯍꯟꯗꯣꯏꯕ ꯁꯣꯗꯥꯕꯩꯒꯞ ꯊꯥꯛꯑꯒ
ꯅꯪꯗꯤ ꯎꯇꯤ ꯃꯈꯜ ꯃꯌꯥꯝ ꯂꯩꯕꯗꯣ ꯀꯩ ꯃꯆꯨ ꯆꯥꯅꯤꯡꯉꯦ
ꯎꯇꯤ ꯑꯉꯧꯕ ꯍꯋꯥꯏꯃꯪꯒꯟꯒ ꯎꯁꯣꯏꯒ
ꯑ ꯑꯉꯧꯕꯁꯨ ꯂꯩꯕ꯭ꯔꯥ ꯍꯥꯏꯖꯦ
ꯒꯣꯔꯤꯗꯨꯗꯤ
ꯑꯩꯗꯤ ꯑꯩꯗꯤ ꯈꯪꯗꯦ ꯑꯩꯗꯤ ꯑꯁꯪꯕꯒ ꯑꯃꯗꯣ ꯀꯔꯤ ꯃꯆꯨꯅꯣ
ꯑꯉꯥꯡꯕ
ꯉꯥꯡꯕ ꯑꯗꯨ ꯈꯇꯪ ꯆꯥꯏ
ꯎꯝ
ꯎ
ꯑꯩꯈꯣꯏꯗꯤ ꯍꯋꯥꯏ ꯃꯪꯒꯜꯒꯤꯗꯣꯅ ꯍꯦꯟꯅ ꯄꯥꯝꯃꯤ
ꯎꯝ ꯋꯥꯔꯀꯤꯡꯒ ꯆꯠꯇ꯭ꯔꯣ ꯅꯪ ꯑꯌꯨꯛꯇ
ꯆꯠꯇꯦ ꯌꯥꯍꯧ ꯊꯦꯡꯕ ꯏꯅꯥꯎꯄꯥ ꯑꯃ ꯂꯩꯕꯗ ꯆꯠꯇꯔꯦ
ꯑꯣ ꯑꯩꯈꯣꯏꯗꯤ ꯀꯔꯣ ꯃꯨꯛ ꯆꯠꯂꯨꯏꯌꯦ ꯑꯗꯨꯒ ꯕꯪꯀꯔ ꯀꯥꯏ ꯑꯗꯨꯒ ꯕꯪꯀꯔ ꯃꯊꯛꯇꯨ ꯌꯥꯝ ꯐꯖꯩꯕꯣ
ꯅꯪꯕꯨ ꯀꯥꯕ ꯉꯝꯕ꯭ꯔꯅꯦ
ꯑꯦ ꯑꯩ ꯍꯟꯗꯛ ꯆꯍꯤꯒꯤ ꯃꯥꯡ ꯇꯔꯨꯛꯔꯛ ꯁꯨꯔꯦ ꯆꯥꯛꯀꯥꯕ
ꯀꯅꯥ ꯀꯅꯥ ꯆꯠꯂꯤꯕ ꯅꯪ
ꯑꯩꯈꯣꯏ ꯏꯃꯥꯟꯅꯕ ꯆꯠꯄꯁꯨ ꯌꯥꯎꯏ ꯅꯥꯅꯥꯎ ꯑꯩꯈꯣꯏꯅꯤꯈꯛ ꯆꯠꯄꯁꯨ ꯌꯥꯎꯏ
ꯑꯣ ꯑꯗꯨꯛꯌꯥꯝ ꯄꯤꯛꯄ ꯅꯣꯏꯅ
ꯎꯝ ꯍꯅꯗꯤ ꯕꯩꯀꯔ ꯀꯥꯕꯖꯤ ꯀꯂꯥꯞꯀ ꯅꯤꯛꯑꯝꯕꯅꯤ ꯍꯧꯖꯤꯛ ꯇꯤ ꯁ꯭ꯀꯨꯜꯒꯤ ꯗꯣꯂꯥ ꯀꯥꯍꯧꯕꯗꯧꯅ ꯑꯗꯨꯝ ꯉꯝꯃꯦ
ꯑꯣ ꯃꯩ ꯂꯥꯛꯑꯕꯣ ꯅꯣꯏꯒꯤ ꯑꯩꯈꯣꯏꯗꯤ ꯃꯩ ꯂꯥꯛꯑꯦ
ꯑꯩꯈꯣꯏ ꯄꯔꯤꯄꯦꯠ ꯈꯛ ꯉꯥꯜꯂꯤꯅꯦꯕꯀꯣ ꯑꯦ ꯂꯥꯛꯑꯦ ꯂꯥꯛꯑꯦ
ꯍꯌꯦꯡꯒꯥꯩ ꯆꯠꯂꯨꯅꯨ ꯑꯍꯟ ꯌꯥꯎꯔꯒ ꯆꯠꯂꯨ
ꯎꯝ ꯆꯠꯁꯦ ꯍꯥꯏꯕꯨ ꯃꯣꯏ ꯀꯅꯥꯝ ꯌꯥꯗꯦ
ꯐꯥꯕꯤꯒꯤꯖꯅꯤ ꯃꯇꯝ ꯐꯠꯇꯦ
ꯎꯝ ꯍꯧꯖꯤꯄꯨꯗꯤ ꯆꯠꯇ꯭ꯔꯦꯗ
ꯑꯗꯨꯅꯦ ꯌꯥꯝ ꯂꯥꯞꯄꯤ ꯌꯨꯝꯂꯛ ꯇꯥꯕꯒ ꯑꯗꯨ ꯃꯐꯝꯗꯨ
ꯀꯗꯦꯅꯣ ꯍꯟꯗꯀꯗꯦ ꯅ꯭ꯔꯦ
ꯅ ꯆ ꯆꯉꯥꯏꯗꯌꯥ
ꯐꯩꯗ ꯎꯟꯗ
ꯎꯝ
ꯆꯠꯀꯦꯁꯨ ꯒ꯭ꯔꯥꯎꯟꯐꯧ ꯆꯠꯂꯒ ꯀꯩ ꯀꯩ ꯈꯔ ꯁꯥꯟꯅꯔ ꯍꯜꯂꯛꯇꯣꯕ
ꯎꯝ ꯀꯣꯏ ꯀꯣꯏꯂꯥ ꯑꯗꯨꯕꯨ ꯀꯔꯝ ꯀꯥꯟ ꯊꯥꯗꯣꯏꯅꯣ ꯃꯤꯒꯤꯅ ꯍꯥꯟꯅ ꯍꯜꯍꯜꯂꯦ
ꯌꯧꯔꯛꯑꯅꯤ ꯍꯥꯏꯕꯅꯤ
ꯂꯣꯏꯗ꯭ꯔꯤꯕ ꯈꯪꯗꯦꯗ ꯀꯗꯥꯏꯗꯒꯤ ꯅꯨꯡꯡꯂꯛꯇꯨꯗ ꯊꯧꯕ ꯌꯥꯗ꯭ꯔꯦ ꯁꯥꯏꯀꯥꯟ
ꯑꯦ ꯅꯪ ꯁ꯭ꯀꯨꯜ ꯆꯠꯄꯗ ꯀꯣꯏꯂꯥꯁ ꯊꯥꯕ ꯎꯗ꯭ꯔꯣ
ꯑꯩꯈꯣꯏ ꯁꯨꯟꯖꯕꯗ ꯑ ꯀꯩꯅꯣ ꯀꯦꯅꯦꯟ ꯀꯦꯅꯦꯟ ꯗꯅꯤꯅꯅ ꯑꯩꯈꯣꯏ ꯁ꯭ꯨ ꯂꯩꯒ
ꯑꯥ
ꯑꯗꯨꯗ ꯀꯩꯅꯣꯗ ꯑ ꯉꯏꯈꯣꯡ ꯂꯝꯕꯤ ꯍꯩꯖꯤꯜꯂꯝꯗꯥꯏꯗ ꯅꯦ ꯑꯗ ꯔꯣꯠ ꯀ꯭ꯂꯣꯁ ꯍꯥꯏꯅ ꯊꯥꯏꯌꯦꯕꯀꯀꯣ ꯒꯥꯔꯤ ꯑꯆꯧꯕꯗꯤ ꯆꯪ ꯌꯥꯗꯦ ꯑꯗꯨꯒ ꯀꯩꯅꯣ ꯑꯩꯠꯇꯤꯚ ꯒꯨꯝꯕ ꯁꯥꯏꯀꯜꯒꯨꯝꯕ ꯃꯆꯥ ꯃꯆꯥꯗꯤ ꯑꯗꯨꯝ ꯂꯤꯔ ꯂꯤꯔ ꯊꯣꯛꯋꯦꯕꯀꯣ
ꯎꯝ
ꯑꯗꯨꯒ ꯑꯗꯨꯒꯤ ꯍꯌꯦ ꯃꯃꯥꯡ ꯈꯔ ꯆꯠꯈꯠꯂꯒ ꯑꯗꯨꯝ ꯀꯣꯏꯂꯥꯗꯣ ꯑꯗꯨꯝ ꯊꯥꯔꯦ ꯇꯪꯈꯥꯏ ꯑꯃ ꯍꯥꯟꯅ ꯊꯥꯏꯌꯦꯕꯀꯣ
ꯎꯝ
ꯑꯗꯣ ꯍꯧꯖꯤꯛ ꯑꯃꯨꯛ ꯇꯪꯈꯥꯏ ꯑꯃꯃꯨꯛ ꯊꯥꯖꯤꯜꯂꯦ
ꯂꯣꯏꯔꯛꯑꯅꯤ ꯑꯗꯨꯗꯤ
ꯑ ꯑꯗꯣ ꯇ ꯍꯗꯪꯒꯒꯥꯔꯤ ꯊꯕꯗ ꯀꯨꯏꯅ ꯆꯠꯇꯦꯗꯤ ꯀꯥꯏ ꯍꯥꯏꯔꯑꯕꯅꯦ ꯃꯤꯅ
ꯊꯥꯕ꯭ꯔꯣ ꯄꯥꯕ꯭ꯔꯣ ꯀꯣꯏꯂꯥꯁꯇꯨꯕ
ꯑꯁ ꯍꯟꯗꯛꯀꯤꯗꯤ ꯊꯥꯔꯦ ꯐꯖꯅ ꯅꯍꯥꯃꯨꯛꯇꯤ ꯄꯥꯏ ꯍꯟꯗꯛꯇꯤ ꯊꯥꯏ
ꯅꯍꯥꯃꯨꯛ ꯊꯥꯒ ꯎꯍꯧꯕ꯭ꯔꯅꯦ ꯅꯪꯕ
ꯑꯣꯍꯣ
ꯄꯥꯛꯄ꯭ꯔꯣ ꯂꯝꯕꯤꯗꯣ
ꯑꯦ ꯂꯝꯕꯤꯑꯦ ꯍꯥꯏꯥꯟ ꯑꯩꯈꯣꯏꯅ ꯇꯪꯈꯥꯏ ꯑꯃꯈꯛ ꯊꯥꯏ ꯍꯥꯏꯗꯣ ꯍꯥꯟꯅꯒꯤ ꯑꯣꯏꯔꯗꯤ ꯀꯩꯅꯣ ꯑꯣꯏꯔꯅꯤ ꯑ ꯇꯪꯈꯥꯏ ꯑꯃꯗꯨꯅ ꯑꯗꯨꯝ ꯂꯝꯕꯤ ꯑꯃ ꯁꯥꯒꯅꯤ ꯍꯧꯖꯤꯛꯇꯤ ꯇꯪꯈꯥꯏ ꯍꯥꯟꯅ ꯂꯩꯔꯝꯃꯤ ꯑꯗꯨꯕꯨ ꯑꯅꯤ ꯆꯥꯎꯋꯤꯅꯦ ꯑꯗꯨꯝ ꯑꯅꯤꯃꯨ ꯆꯥꯎꯋꯏ
ꯑꯣ
ꯅꯉꯥꯏꯦꯅꯤꯅꯤꯍ ꯗꯌꯥ
ꯑꯥ ꯍꯥꯟꯗꯤ ꯀꯗꯥꯏꯅꯣ ꯀꯩꯅꯣ ꯒꯥꯔꯤ ꯑꯆꯧꯕ ꯑꯅꯤ ꯊꯅꯕꯥꯎꯖ ꯆꯤꯜꯂꯦꯅ ꯇꯧꯅ ꯍꯧꯖꯤꯗꯤ ꯑꯅꯤ ꯑꯍꯨꯝ ꯑꯗꯨꯝ ꯊꯅꯔꯁꯨ ꯀꯩꯝ ꯀꯥꯏꯗ꯭ꯔꯦ ꯑꯗꯨꯝ
ꯌꯥꯝ ꯆꯥꯎꯔꯦꯅꯦ ꯑꯗꯨꯗꯤ ꯑꯩꯗꯤ ꯎꯗ꯭ꯔꯤꯅꯦ ꯐꯌꯦ ꯐꯌꯦꯦ ꯅꯪ ꯒꯦꯝ ꯁꯥꯟꯅꯗ꯭ꯔꯕꯣ
ꯈꯔ ꯍꯥꯏ ꯂꯩꯒꯦ ꯁꯅꯥꯎꯅꯗ
ꯀꯩꯗꯧꯔꯕ ꯍꯥꯟꯅꯗꯤ ꯌꯥꯝ ꯁꯥꯟꯅꯔꯝꯗꯥꯏꯅꯦ
ꯍ ꯌꯥꯗ ꯌꯦꯉ ꯌꯦꯗꯅ
ꯀꯅꯥꯅ ꯉꯥꯡꯉꯦꯕ
ꯈꯣꯡꯅ ꯑꯣꯏꯅ
ꯎꯝ
ꯅꯪ ꯀꯩꯗꯧꯔꯝꯃꯤꯅꯣ ꯍꯧꯖꯤꯛ
ꯀꯦꯟꯇꯧ ꯎꯗꯦ ꯄꯝꯃꯤꯅꯤ
ꯑꯣ
ꯆꯥꯛꯀꯗꯤ ꯊꯣꯡꯕ ꯍꯩꯔꯕꯣ ꯅꯪꯕꯣ
ꯑꯦ ꯑꯩꯒꯤ ꯆꯥꯛ ꯊꯣꯡꯉꯨꯔ ꯆꯥꯛ ꯅꯤꯌꯣꯝꯗꯤ ꯈꯪꯉꯦ ꯑꯃꯨꯛ ꯐꯥꯎꯗꯤ ꯊꯣꯡꯗ꯭ꯔꯤ
ꯀꯩꯀꯩ ꯊꯣꯡꯕ ꯍꯩꯕ ꯅꯅꯥꯇꯣꯟꯜ ꯂꯩꯍꯧꯔꯗꯤ ꯀꯩꯀꯩ ꯆꯥꯏꯅꯤꯡꯗꯦ
ꯑꯩꯗꯤ ꯀꯩꯅꯣ ꯑꯩꯅ ꯍꯥꯏꯌꯦꯗꯤ ꯆꯥ ꯂꯣꯟꯕ ꯍꯥꯏ ꯑꯩꯗꯤ ꯀꯩꯅꯣ ꯆꯥꯛ ꯊꯣꯡꯉꯁꯨ ꯑꯪ ꯊꯣꯡꯉꯨꯗꯗꯤ ꯊꯣꯡꯗꯦ ꯑꯗꯣ ꯈꯪꯉꯕꯅꯤꯅ ꯍꯩꯔꯅꯤꯕ
ꯑꯥ
ꯀꯩꯅꯣ ꯏꯁꯤꯡ ꯀꯩꯅꯣ ꯑꯩꯈꯣꯏꯒꯤ ꯆꯦꯡ ꯍꯥꯞ ꯆꯜꯂꯅꯤ ꯑꯗꯨꯒ ꯏꯁꯤꯡ ꯍꯥ ꯍꯥꯞꯆꯜꯂꯒ ꯀꯩꯅꯣ ꯇꯧꯔꯅꯤꯗꯅ ꯆꯥꯝꯊꯣꯛꯑꯅꯤꯗꯅ ꯑꯗꯨꯒ ꯎ ꯏꯁꯤꯡ ꯃꯆ ꯂꯩꯁꯤꯗ ꯍꯪꯈ꯭ꯔꯀꯥꯟꯗ ꯍꯥꯏꯗꯤ ꯑꯃꯣꯠꯅꯤꯔ ꯑꯗꯨꯝ ꯆꯥꯝꯃꯅꯤꯗꯅ ꯆꯦꯡꯗꯣ
ꯎꯝ
ꯐꯠꯇꯕ ꯂꯧꯊꯣꯛꯈ꯭ꯔꯒ ꯑꯗꯨꯒ ꯏꯁꯤꯡ ꯑꯩꯈꯣꯏꯅ ꯏꯁꯤꯡ ꯑꯐꯕ ꯍꯥꯏꯖꯤꯜꯂꯅꯤꯗꯅ
ꯎꯝ
ꯑꯗꯨꯒ ꯑꯗꯨꯝ ꯔꯥꯏꯁ ꯀꯨꯀꯔꯗ ꯑꯣꯏꯔꯁꯨ ꯀꯨꯀꯔꯗ ꯑꯣꯏꯔꯁꯨ ꯑꯗꯨꯝ ꯃꯩ ꯊꯥꯒꯠꯂ ꯑꯗꯨꯝ ꯌꯥꯔꯦ ꯊꯥꯡꯒꯠꯈꯤꯕ ꯑꯗꯨꯝ ꯑꯗꯨꯒ ꯔꯥꯏꯁ ꯀꯨꯀꯔꯗ ꯑꯣꯏꯗꯅ ꯋꯥ ꯑꯗꯨꯝ ꯊꯝꯃꯦꯗꯅ ꯀꯨꯀꯔ ꯀꯨꯛ ꯔꯛꯔꯛ ꯑꯣꯏ ꯑꯗꯨꯗ
ꯊꯣꯡꯉꯒ ꯌꯦꯡꯉꯣ ꯑꯗꯨꯗꯤ
ꯍꯥꯥ
ꯊꯣꯡꯉꯒ ꯌꯦꯡꯉꯣ ꯏꯁꯤꯡꯒꯤ ꯆꯥꯡ ꯀꯩꯀꯩꯗꯤ ꯈꯪꯕ꯭ꯔꯣ
ꯏꯁꯤꯡ ꯏꯁꯤꯡꯒꯤ ꯇꯥꯡ ꯑꯗꯨꯝ ꯑꯗꯨꯝ ꯑꯩꯈꯣꯏꯒꯤ ꯇꯥꯡ ꯑꯩꯈꯣꯏ ꯈꯨꯠꯀꯤ ꯇꯥꯡꯗꯣ
ꯎꯝ
ꯑꯗꯨꯝꯕ ꯑꯗꯨꯝ ꯇꯥꯡ ꯑꯅꯤꯃꯨꯛꯀꯤ ꯆꯥꯡ ꯑꯗꯨꯝ ꯍꯥꯞꯆꯤꯜꯂꯒ ꯑꯗꯨꯝ ꯑꯗꯨꯒ ꯃꯦꯒꯤꯖꯨ ꯉꯧꯋꯦꯕꯀꯣ ꯉꯧꯕꯗ
ꯎꯝ
ꯃꯦꯒꯤꯅ ꯑꯗꯨꯝ ꯏꯁꯤꯡꯗꯣ ꯍꯥꯞꯆꯜꯂꯅꯤ ꯌꯥꯝ ꯌꯥꯝ ꯍꯟꯗꯕꯤꯗ
ꯎꯝ
ꯑꯗꯨꯒ ꯑꯗꯨꯝ ꯀꯩꯅꯣ ꯇꯧꯕ ꯑꯩꯈꯣꯏꯒꯤ ꯃꯦꯒꯤꯗꯣ ꯑꯗꯨꯝ ꯍꯥꯞꯆꯤꯜꯂꯅꯤꯅꯦ ꯏꯁꯤꯡꯗꯣ
ꯎꯝ
ꯑꯗꯨ ꯃꯁꯂꯥꯗꯣ ꯑꯗꯨꯝ ꯏꯪꯉꯦ ꯊꯥ ꯈꯨꯗꯤꯡꯒꯤ ꯀꯩꯅꯣꯝ ꯍꯩꯅꯗꯕ ꯍꯥꯏꯗꯤ ꯃꯨꯟꯗ ꯍꯖꯤꯦꯛꯇ ꯃꯥꯟꯗꯒꯤ ꯀꯩꯅꯣꯝ ꯇꯧ ꯇꯧꯋꯦꯕ ꯏꯁꯥꯁꯤꯗ
ꯑ
ꯑꯗꯣ ꯀꯩꯅꯣ ꯍꯧꯖꯤꯛꯀꯤ ꯑꯩꯗꯤ ꯑꯗꯨꯃꯥꯏꯅ ꯍꯥꯞꯄꯒ ꯏꯁꯤꯡꯗꯣ ꯏꯁꯄ꯭ꯔꯨ ꯁꯧꯔꯒ ꯍꯧꯖꯤꯛꯀꯤꯗꯣ ꯈꯔ ꯑꯣꯈꯥꯏꯔꯒ ꯌꯦꯜꯍꯜꯦ ꯅꯪꯒꯣ ꯍꯥꯅ ꯑꯩꯈꯣꯏ ꯏꯁꯤꯡꯗꯣ ꯁꯥꯜꯂ ꯃꯇꯨꯡꯗ ꯃꯁꯂꯥꯗꯣ ꯊꯥꯛꯆꯜꯂꯦ ꯑꯗꯨꯒ ꯊꯨꯝꯗꯣ ꯊꯨꯝ ꯊꯥꯛꯄꯅ ꯎ ꯍꯥꯎꯗꯤꯔ ꯂꯩ ꯑꯗꯣ ꯊꯨꯝ ꯊꯥꯛꯄꯁꯨ ꯌꯥꯎꯋꯦ ꯊꯥꯛꯁꯨ ꯌꯥꯎꯋꯦꯕ ꯑꯗꯨꯃꯥꯏꯅ ꯑꯗꯨꯝ ꯇꯧꯔꯦ ꯑꯩꯗꯤ
ꯅꯪ ꯆꯥ ꯂꯣꯟꯕ ꯌꯥꯝ ꯍꯩꯔꯦ ꯍꯥꯏꯅꯦ ꯃꯤꯅ
ꯀꯗꯥꯏꯗꯩꯅ‌ꯣꯗ ꯗꯗ‌ꯣ
ꯆꯉꯥꯡ ꯂꯣꯟꯕ ꯌꯥꯝ ꯍꯩ ꯍꯥꯏꯅꯦ ꯅꯨꯡꯗꯥꯡ ꯋꯥꯏꯔꯝ ꯊꯛꯄꯗ
ꯑꯁ
ꯅꯪꯅ ꯂꯣꯟꯕꯒ ꯃꯥꯟꯂꯦ ꯍꯥꯏ ꯆꯝꯄ꯭ꯔꯥ ꯃꯅꯥꯒ ꯍꯥꯞꯄꯒ ꯐꯖꯅ ꯂꯣꯜꯂꯦ ꯍꯥꯏꯅꯦ
ꯍꯗ ꯕꯤꯠ ꯂꯩꯅ ꯁꯨꯝ ꯂꯣꯟꯕ ꯑꯗꯨꯒꯤꯅꯤ
ꯕꯤꯠ ꯂꯩꯔꯗꯤ ꯍꯥꯎꯕ
ꯎꯝ ꯅꯣꯏꯗꯤ ꯉꯁꯤ ꯀꯩ ꯀꯩ ꯆꯥꯔꯦ
ꯑꯩꯈꯣꯏꯁꯨ ꯆꯥꯒ ꯇꯟꯒ ꯆꯥꯏ
ꯆꯥꯒ ꯇꯟꯒ ꯑꯗꯨꯗꯤ ꯑꯩꯈꯣꯏꯒ ꯃꯥꯟꯅꯩꯅꯦ
ꯎꯝ
ꯑꯣ ꯅꯣꯏ ꯁ꯭ꯀꯨꯜ ꯑꯗꯨ ꯑꯗꯥꯒꯗꯤ ꯆꯠꯇ꯭ꯔꯕꯣ ꯉꯁꯤ
ꯉꯁꯤ ꯁꯟꯗꯦꯅꯤꯅꯦ
ꯑꯣ ꯆꯨꯝꯃꯦꯍꯦ ꯀꯥꯎꯋꯦꯍꯦ
ꯅꯪ ꯆꯠꯄ꯭ꯔꯣ ꯁꯟꯗꯦꯗꯕꯣ
ꯏꯁ ꯆꯠꯇꯦꯗꯥ ꯀꯗꯥꯏꯗꯩꯩꯅꯣ
ꯑꯗꯨꯅꯤ
ꯎꯝ
ꯂꯥꯏꯔꯤꯛ ꯀꯟ ꯀꯟꯅꯥ ꯄꯥꯎ ꯒꯦꯝ ꯌꯥꯝ ꯁꯅꯥꯅꯨ